ꯀꯣꯏ ꯏꯃꯥꯟꯅꯕꯤ
ꯏꯃꯥꯟꯅꯕꯤ ꯆꯥꯔꯕꯣ ꯍꯜꯂꯣ ꯍꯜꯂꯣ
ꯇꯥꯏꯌꯦ ꯇꯥꯏꯌꯦ
ꯅꯪꯅ ꯀꯩꯒꯤꯅꯪꯗꯤ ꯗꯤꯄꯤꯁꯦ ꯃꯊꯛ ꯃꯈꯥ ꯑꫭꯟꯅꯔꯥꯒ ꯊꯝꯃꯤꯁꯦ
ꯑꯦ ꯑꯩꯗꯤ ꯃꯌꯥꯝꯗꯩ ꯈꯔ ꯅꯩꯕ ꯃꯤꯅꯤ ꯀꯩꯅꯣ ꯃꯌꯥꯝꯗꯩ ꯈꯔ ꯇꯣꯉꯥꯟꯕꯅꯤ ꯃꯤꯅꯦ ꯑꯩꯒꯤ ꯂꯩꯔꯦꯀꯣ
ꯑꯗꯣ ꯅꯪꯒꯤ ꯗꯤ ꯄꯤꯗꯣ ꯌꯥꯝ ꯐꯖꯩ ꯍꯥꯏꯕ ꯑꯩꯅ ꯍꯥꯏꯅꯤꯡꯉꯤꯁꯤꯅ
ꯑꯁ°ꯡꯕꯔꫭ
ꯑꯁꯦꯡꯕꯩ ꯑꯩ ꯅꯍꯈꯩ ꯌꯦꯡꯉꯨꯗꯣꯏꯅꯦ ꯅꯪꯗꫭ ꯃꯊꯛ ꯃꯈꯥ ꯑꯣꯟꯅꯊꯔ ꯊꯝꯕꯗꯨꯗꯥ ꯅꯪꯒꯤ ꯑꯃ ꯍꯥꯟꯅꯒꯤ ꯅꯪ ꯊꯝꯃꯝꯕꯗꯨꯔ ꯍꯥꯏꯅ ꯈꯜꯂꯒꯥ ꯌꯦꯡꯉꯨꯗꯕꯅꯤ
ꯑꯩ ꯐꯖ ꯑꯁꯦꯡꯕꯩ ꯐꯖꯕ꯭ꯔꯣ ꯑꯗꯨꯒꯤꯗꯣ
ꯐꯖꯩ ꯍꯥꯏꯕ ꯑꯁ°ꯡꯕꯩꯩꯅ° ꯐꯖꯩ ꯍꯥꯏꯕ ꯌꯥꯝ ꯊꯤ ꯄꯣꯁ ꯇꯥꯔꯝꯃ°ꯕ ꯏꯃꯥꯟꯅꯕꯤ ꯌꯥꯝꯅ ꯂꯩꯔꯃꯤꯅ
ꯀꯝꫭꯀꯦꯁꯟ ꯀꯝꯣꯀꯦꯁꯟ ꯎꯝ ꯀꯣꯟꯚꯣꯀꯦꯁꯟ ꯇꯧꯕꯒꯤꯗꯣ ꯑꯗꯨꯗꯥ ꯀꯥꯞꯄꯝꯕꯅꯦ ꯃꯤꯅ
ꯐꯖꯩ ꯍꯥꯏꯕ ꯑꯗꯨꯗꯣ ꯁꯛ ꯅꯪ ꯁꯛ ꯐꯗꯤ ꯐꯖꯕ ꯃꯤꯅꯤ ꯈꯔ ꯑꯗꯨꯝ ꯅꯩꯕ ꯃꯤꯅꯦꯕ
ꯀꯧ ꯑꯩ ꯑꯩꯒꯤ ꯀꯩꯅꯣꯗꫭ ꯁꯤꯒꯤ ꯊꯝꯃꯤꯁꯦ ꯃꯤꯅ ꯀꯩꯅꯣ ꯃꯥꯜꯂꯌ° ꯑꯁꯣꯝ ꯃꯄꯥꯜ ꯂꯝꯒꯤ ꯃꯤ ꯃꯥꯜꯂꯦꯒ ꯍꯥꯏꯕ ꯌꯥꯎꯋꯦ
ꯎꯝ ꯃꯥꯜꯂꯦ ꯑꯁ°ꯡꯕꯩ ꯃꯥꯜꯂꯦ ꯑꯗꯨꯝ ꯍꯥꯏꯗꯤ ꯑꯥ ꯐꯖꯩ ꯍꯥꯏꯕ ꯑꯃ ꯑꯗꯨꯝ ꯆꯨꯝꯅ ꯍꯥꯏꯗꯤ ꯍꯦꯔꯣꯏꯟ ꯀꯩꯀꯩ ꯈꯣꯛꯄ ꯍꯥꯏꯗꯤ ꯍꯦꯔꯣꯏꯦꯟ ꯑꯩꯈꯣꯏꯅ ꯑꯗꯨꯝ ꯊꯝꯕ ꯈꯣꯠꯄ ꯑꯗꯨꯝ ꯃꯥꯜꯂꯦ ꯍꯥꯏꯕ
ꯑꯗꯨꯏ ꯅꯨꯄꯤꯠꯇꯣ ꯃꯣꯏ ꯃꯣꯏ ꯀꯥꯞꯄ ꯃꯤꯗꯣ ꯑꯗꯨꯒꯤ ꯄꯣꯠꯇꯨꯁꯨ ꯐꯕꯒꯤꯔ ꯈꯪꯗꯦꯕꯀꯣ ꯑꯗ ꯑꯩꯁꯨ ꯈꯤꯇꯪ ꯀꯦꯔꯥ ꯊꯣꯠꯂ ꯆꯠꯂꯦ ꯑꯗꯩ ꯃꯥꯏ ꯃꯤꯠꯁꯨ ꯐꯨꯔꯤ ꯊꯨꯡꯗꯕ ꯃꯇꯝ ꯑꯣꯏꯕꯅꯦꯕ ꯑꯗꯨꯒꯤꯗꯣ꯫
ꯍꯣꯏ ꯑꯗꯣ ꯀꯦꯔꯗꯤ ꯀꯦꯕꯁꯦ ꯑꯗꯨꯝ ꯐꯣꯇꯣ ꯀꯥꯞꯄꯗ ꯐꯗꯤ ꯐꯖꯩꯀꯣ꯫ ꯍꯥꯏꯗꯤ ꯑꯩ ꯂꯨꯛꯁ ꯑꯃ ꯊꯣꯛꯍꯜꯂꯦꯕ ꯃꯣꯏꯅ ꯀꯦꯕꯁꯦ꯫
ꯊꯣꯛꯍꯜꯂ ꯑꯗꯨꯒ ꯑꯗꯨ ꯍꯧꯖꯤꯛꯀ ꯑꯗꯨꯏ ꯐꯣꯇꯣꯗꯨꯒ ꯑꯃꯨꯛ ꯌꯦꯡꯅꯔꯗꯤ꯫
ꯅꯪ ꯈꯤꯇꯪ ꯊꯥꯖꯕꯥ ꯋꯥꯔꯥꯅꯤ ꯀꯥꯏꯌꯦ꯫
ꯑꯥ ꯃꯌꯥꯝꯁꯤꯅ ꯎꯆꯤ ꯑꯣꯏ ꯀꯩ ꯑꯣꯏ ꯑꯃ ꯂꯩꯔꯦ ꯁꯤꯅ ꯀꯅꯥꯅꯣ ꯍꯥꯏꯔꯅꯤ꯫
ꯁꯤꯅ ꯐꯨꯇꯣꯁꯤꯅ ꯅꯪꯒꯤ ꯏꯅꯥꯎꯄꯤꯔ ꯅꯠꯇ꯭ꯔꯒꯅ ꯅꯆꯦꯔ ꯍꯥꯏꯅ꯫
ꯑꯩꯅ ꯍꯥꯏ ꯑꯩꯗꯣ ꯍꯟꯗꯛ ꯀꯩꯅꯣꯝ ꯐꯪꯉꯤꯉꯣ ꯄ꯭ꯔꯣꯖꯦꯛ ꯑꯃ ꯐꯪꯉꯤꯉꯣ ꯇꯣꯉꯥꯟꯕ꯫ ꯁꯤꯒꯤ ꯅꯠꯇꯕ꯫
ꯀꯩ ꯄ꯭ꯔꯣꯖꯦꯛ?
ꯎꯝ ꯑꯩꯗꯣ ꯑꯗꯨꯝ ꯁꯛꯁꯦ ꯍꯥꯟꯅꯗꯩꯁꯨꯨꯝ ꯐꯖꯩꯗꯅ,
ꯍꯣꯏ ꯍꯣꯏ ꯆꯨꯝꯃꯤ ꯆꯨꯝꯃꯤ꯫
ꯑꯗꯨꯒꯤ ꯏꯁꯩꯒꯨꯝꯕꯒꯤ ꯅꯝꯕ ꯈꯣꯠꯄ ꯇꯧꯕꯒꯤ ꯍꯥꯏꯔꯛꯄ꯫
ꯁ꯭ꯋꯥ...
ꯑꯗꯣ ꯑꯩꯁꯨ ꯁꯨꯝ ꯈꯟꯖꯅꯔꯦ ꯌꯥꯁꯤꯔꯥ ꯌꯥꯔꯣꯏꯗꯟꯁꯤꯔꯗ꯫
ꯏꯁꯩ ꯅꯝꯕ ꯍꯥꯏꯗꯤ ꯅꯪ ꯑꯦꯜꯕꯝ ꯅꯝꯗꯣꯏꯔꯕ? ꯅꯅꯟꯗ ꯇꯨꯡꯗ ꯖꯒꯣꯏ ꯁꯥꯥꯏꯕꯤ ꯌꯥꯎꯗꯣꯏꯔꯥ ꯅꯠꯇ꯭ꯔꯒ꯫
ꯅꯠꯇꯦ ꯅꯠꯇꯦ ꯃꯥꯡꯗ ꯃꯌꯥꯏꯗ ꯂꯩꯕꯤꯗꯣ꯫
ꯎꯝ ꯃꯦꯟ ꯔꯣꯜꯗ ꯑꯣꯏꯗꯣꯏꯔꯕ?
ꯎꯝ
ꯑꯥ
ꯈꯜꯂꯤꯕꯅꯦ ꯑꯗꯣ ꯑꯈꯣꯏ ꯁꯤꯡꯒꯔꯕꯨꯗꯤ ꯑꯈꯣꯏ ꯁꯤꯗꯩ ꯆꯤꯆꯦ ꯑꯝ ꯁꯤꯗ ꯇꯝꯕ ꯑꯃ ꯂꯩꯌꯦꯕ꯫ ꯃꯣꯏ ꯑꯗꯨ ꯃꯇꯥꯡꯗ ꯑꯗꯨ ꯃꯥꯅ ꯁꯛꯀꯅꯤ ꯍꯥꯏꯌꯦ ꯑꯗꯨꯗ ꯑꯩꯉꯣꯟꯗ ꯍꯥꯏꯔꯛ ꯈꯔ ꯄꯤꯛꯂꯞ ꯇꯧꯕ ꯃꯤ ꯄꯥꯝꯃꯦ ꯈꯣꯠꯂꯦ ꯍꯥꯏꯕ ꯏꯁꯩꯗꯨꯒꯤ ꯆꯥꯅ
ꯑꯗꯨꯗꯤ ꯈꯔ ꯄꯤꯛꯂꯞ ꯇꯧꯕꯁꯤ ꯅꯪ ꯇꯥꯔꯤꯅꯦ ꯑꯗꯨꯗꯤ ꯅꯝꯈꯥꯏꯔꯣ ꯀꯩꯅꯣ꯫ ꯈꯣꯏ ꯂꯥꯏꯛ ꯁꯤꯌꯥꯔ ꯇꯧꯔꯒꯦ꯫
ꯑꯁ ꯑꯗꯣ ꯑꯩ ꯏꯀꯥꯏꯗ ꯂꯩ ꯑꯩ ꯑꯗꯨꯒꯨꯝꯕꯗꯤ ꯑꯩ ꯑꯇꯣꯞꯄ ꯍꯥꯡꯗꯣꯛꯂꯛꯑ ꯑꯗꯨꯒ ꯑꯩ ꯆꯥꯕ ꯊꯛꯄꯩ ꯃꯔꯝꯗ ꯍꯥꯡꯉꯛꯄꯁꯨ ꯌꯥꯏ꯫
ꯑꯗꯨꯗꯤ ꯑꯩꯈꯣꯏꯁꯨ ꯃꯨꯛꯕꯥꯡ ꯇꯧꯃꯤꯟꯅꯁꯤꯗꯅ꯫
ꯅꯣꯏ ꯌꯥꯎꯍꯜꯂꯣꯏꯗ ꯅꯣꯏ ꯌꯥꯎꯍꯟꯅꯤꯡꯗꯦ꯫
ꯎꯁꯤꯠꯇꯦ ꯎꯁꯤꯠꯇꯦ ꯍꯦ ꯎꯁꯤꯠꯇꯦ ꯑꯗꯨꯃꯥꯏꯅꯒ ꯈꯔ ꯐꯥꯎꯔꯗꯤ ꯑꯗꯨꯃꯥꯏꯅ ꯇꯧꯅꯕ꯭ꯔꯥꯕ ꯑꯩꯅ ꯍꯥꯏꯗꯤ꯫
ꯃꯤ ꯇꯧꯅꯔꯤꯗꯨꯗꯤ ꯑꯗꯨ ꯐꯥꯎꯔꯗꯤ ꯃꯤ ꯑꯣꯏꯔꯣꯏꯗꯝꯅꯦ ꯑꯩꯈꯣꯏ ꯆꯠꯅꯕꯤꯗ꯫
ꯑꯣ ꯑꯣ ꯑꯣ ꯑꯥꯏꯗꯤꯌꯥꯁꯦ ꯑꯩ ꯍꯨꯖꯤꯛꯇ ꯈꯪꯉꯦ꯫
ꯎꯝ ꯑꯗꯨꯅꯦ ꯃꯤ ꯐꯥꯎꯕꯗꯤ ꯃꯅꯕꯤ ꯃꯥꯃꯟꯅꯕ ꯐꯝꯇ ꯎꯗꯦ ꯑꯗꯨ
ꯍꯣꯏ ꯍꯣꯏ ꯍꯣꯏ ꯅꯪꯅ ꯍꯥꯏꯗꯣ ꯆꯨꯝꯃꯤ ꯑꯗꯨꯃꯛꯅꯦ ꯇꯧꯅꯔꯤꯁꯦ ꯅꯪꯁꯨ ꯀꯥꯎꯀꯣ ꯑꯗꯨꯅ ꯅꯪꯁꯨ ꯑꯩꯈꯣꯏꯒꯁꯦ ꯑꯝꯇ ꯅꯤꯡꯁꯤꯡꯉꯛꯀꯥꯅꯣ꯫
ꯂꯝꯕꯤ ꯊꯦꯡꯅꯔꯀꯥꯟ ꯊꯩ ꯊꯩ ꯆꯠꯇꯣꯏꯅꯤ ꯀꯩꯅꯣ
ꯎꯝ ꯍꯣꯏ ꯇꯧꯒꯇꯧꯗꯧ ꯃꯥꯜꯂꯦ ꯏꯕꯦꯝꯃ ꯅꯪ
ꯑꯦ ꯇꯧꯅꯕꯅꯤꯅꯦ ꯑꯩꯅ ꯍꯥꯏꯔꯤꯁꯦ ꯇꯧꯅꯦꯗ
ꯑꯁ ꯑꯁ‌ ꯑꯁ ꯉꯝꯕ ꯑꯣꯏꯌꯨꯀꯣ ꯑꯩꯅ ꯀꯧꯔꯛꯑꯥꯒ ꯅꯪ ꯊꯩꯔꯒ ꯆꯠꯄ ꯉꯝꯕ ꯑꯣꯏꯌꯨꯀꯣ
ꯑꯦ ꯃꯤꯠꯆꯤꯅ ꯍꯥꯏꯔꯞꯀ ꯌꯦꯡꯉꯒ ꯃꯤꯠ ꯈꯠꯂꯝꯅꯦ ꯅꯠꯇ꯭ꯔꯒꯅ ꯎ ꯋꯥꯗꯤ ꯑꯃꯨꯛ ꯉꯥꯡꯉꯔꯣꯏ
ꯏꯁ‌ ꯍꯥꯏꯕꯦꯠ ꯍꯥꯏꯕꯦꯠ ꯑꯥ ꯃꯤꯠꯆꯤ ꯍꯥꯏꯐꯦꯠ ꯈꯜꯂꯒ ꯃꯥꯏꯒꯗꯣ ꯈꯤꯇꯪ ꯍꯥꯏꯐꯦꯠ ꯑꯥ ꯉꯛꯀ ꯊꯥꯡꯒꯠꯂꯝꯂꯒ ꯇꯛꯇ ꯏꯜꯂꯝꯃ ꯇꯣꯛꯄꯤꯗꯣ ꯈꯪꯕ꯭ꯔꯥ
ꯑꯥ
ꯑꯩꯗꯤ ꯑꯗꯨꯃꯥꯏꯅ ꯇꯧꯔꯝꯃꯨ ꯎꯝꯍꯨꯝ
ꯑꯗꯨꯃꯛꯅꯦ ꯑꯩꯅ ꯇꯧꯅꯤꯡꯉꯤꯁꯤꯁꯨ
ꯎꯝ ꯍꯣꯏ ꯅꯪ ꯑꯗꯨꯃꯛ ꯇꯧꯅꯤꯡꯉꯝꯅꯤ ꯍꯥꯏꯕꯁꯨ ꯑꯩꯅ ꯈꯪꯉꯤ ꯀꯣ
ꯐꯪꯗꯦꯉꯣ ꯏꯃꯥꯟꯅꯕꯤ ꯑꯁ ꯐꯪꯉꯤꯁꯨ ꯐꯒꯤꯅꯦ ꯃꯤꯅ ꯍꯥꯏꯔꯛꯄꯁꯨ ꯍꯤꯛꯇꯣꯛꯄꯁꯨ ꯉꯝꯗꯦ
ꯑꯗꯨ ꯇꯧꯔꯣ ꯀꯩꯗꯧꯔꯒꯦ
ꯑꯗꯨꯨꯅ ꯐꯗꯣꯏꯖꯥꯠꯂꯥ ꯈꯪꯗꯦ
ꯇꯧꯔꯣ ꯀꯩꯗꯧꯔꯒꯦ ꯂꯛ ꯌꯦꯡꯉꯨ ꯀꯩꯗꯧꯔꯒꯦ ꯐꯥꯎꯒ꯭ꯔꯗꯤ ꯀꯅꯥꯅ ꯍꯨꯝ
ꯆꯤꯟ ꯈꯥ ꯊꯤꯅꯤꯡꯑꯦ ꯑꯩ ꯁꯥꯎꯔꯛꯑꯦꯀꯣ ꯍꯧꯖꯤꯛꯀꯥꯟꯁꯦ
ꯀꯔꯤꯒꯤꯔ ꯄꯪꯁꯥꯎꯗ ꯁꯥꯎꯅꯤꯡꯉꯤꯗꯣ ꯀꯨꯜ ꯗꯥꯎꯟ ꯁꯥꯒꯅꯨ ꯃꯥꯏ ꯐ꯭ꯔꯦꯟ ꯑꯁꯥꯎꯕꯅ ꯑꯐꯕ ꯄꯨꯔꯛꯑꯣꯏ
ꯍꯧꯖꯤꯛꯀꯥꯟ ꯋꯥꯈꯜꯁꯦ ꯂꯩꯇꯥꯗꯤꯌꯦ
ꯀꯔꯤꯒꯤꯅꯣ ꯂꯩꯇꯥꯗ꯭ꯔꯤꯕꯗꯨꯕꯨ ꯅꯨꯄꯥ ꯐꯪꯗꯕꯩꯔꯣ
ꯑꯍꯣꯏ ꯍꯣꯏ ꯍꯣꯏ ꯍꯣꯏ ꯅꯣꯛꯁꯟꯅꯒꯅꯨ
ꯑꯗꯨꯒꯤꯗꯤ ꯋꯥꯔꯒꯅꯨ ꯃꯥꯏ ꯐ꯭ꯔꯦꯟ ꯑꯩꯅ ꯄꯤꯒꯅꯤ ꯁꯣꯏꯗꯅ ꯅꯪꯒꯤ ꯅꯨꯄꯥꯗꯣ
ꯑꯥ
ꯑꯥꯍꯥ ꯑꯃ ꯑꯃ ꯀꯩꯩꯅꯣ ꯑꯦꯞ ꯕꯤꯗ ꯑꯃ ꯂꯩꯕꯗꯣ ꯈꯪꯕ꯭ꯔꯥ ꯅꯪꯅ ꯄꯥꯝꯃꯤꯁꯤ ꯅꯨꯄꯥꯔꯣ ꯅꯨꯄꯥ ꯄꯥꯝꯃꯗꯤ ꯍꯥꯏꯌꯣ ꯑꯩ ꯄꯤꯒꯦ ꯑꯩꯗꯣ ꯈꯪꯕ꯭ꯔꯥ ꯑꯃ ꯈꯪꯗ꯭ꯔꯦ ꯑꯥ ꯅꯪꯖꯨ ꯍꯥꯏꯌꯨꯅꯦ ꯅꯆꯤꯟ ꯅꯆꯤꯟꯗꯨꯅ ꯍꯥꯏꯌꯣ ꯄꯤꯔꯒꯦꯅꯦ
ꯑꯁꯦꯡꯕ꯭ꯔꯥ
ꯎꯝ ꯑꯁꯦꯡꯕ ꯀꯥꯏꯅ ꯆꯠꯂꯣꯍꯦ
ꯑꯩꯕꯨ ꯅꯃꯥꯟꯅꯕꯤꯁꯦ ꯃꯌꯥꯝꯅ ꯑꯣ ꯑꯗꯨ ꯍꯥꯏꯔꯒꯅꯦ ꯈꯪꯕ꯭ꯔꯥ ꯌꯨꯝꯗꯁꯨꯅꯦ ꯑꯩꯁꯦ ꯈꯪꯗꯦ ꯌꯥꯝ ꯂꯤꯔꯕꯁꯤ ꯃꯉꯥꯏꯔꯦꯕ ꯑꯩ ꯏꯅꯥꯎꯄꯥ ꯏꯅꯥꯎꯄꯤ ꯑꯗꯩ ꯑꯩꯈꯣꯏ ꯏꯃꯨꯡꯒꯤ ꯃꯤ ꯃꯈꯩ ꯖꯤꯅ ꯅꯨꯄꯥ ꯐꯪꯗꯕꯒꯤꯅꯦ ꯃꯥꯒꯤ ꯅꯨꯄꯥ ꯑꯃ ꯁꯤꯟꯕꯤꯁꯦ ꯁꯤꯟ ꯁꯤꯟꯕꯤꯁꯦ ꯍꯥꯏꯔꯒꯅꯦ ꯐꯥꯒꯤ ꯅꯠꯇꯕ ꯑꯁꯦꯡꯕ ꯁꯦꯔꯤꯌꯁ ꯇꯥꯔ ꯇꯧꯅꯔꯝꯃꯤꯕ ꯑꯩꯖꯦ ꯌꯨꯝ ꯄꯥꯜꯂꯔꯣꯏꯅ ꯈꯟꯕ꯭ꯔꯥ ꯈꯪꯗꯦ ꯍꯥꯏꯕ
ꯍꯥꯏꯗꯤ ꯅꯪ ꯑꯗꯨꯝ ꯐꯪꯗꯗꯅ ꯂꯩꯕꯗꯣ ꯃꯌꯥꯝꯗꯨ ꯈꯔ ꯑꯋꯥꯕ ꯑꯣꯏꯔꯝꯃꯅꯤ ꯅꯪꯒꯤ ꯑꯋꯥꯕꯗꯣ ꯃꯌꯥꯝꯅ ꯌꯦꯡꯕ ꯉꯝꯗꯗꯅ ꯇꯧꯔꯤꯕꯅꯤ ꯑꯁ ꯐꯥꯒꯤ ꯇꯧꯔꯤꯅꯦꯍꯦ ꯑꯩꯈꯣꯏ ꯃꯥꯁꯨ ꯇꯧꯋꯤ ꯏꯕꯦꯝꯃ ꯑꯩꯈꯧꯏ ꯃꯥꯁꯨ ꯇꯧꯋꯦ ꯅꯪꯗꯤ ꯐꯪꯗ꯭ꯔꯕ ꯏꯕꯦꯝꯃꯥ ꯑꯩꯅ ꯐꯪꯗ꯭ꯔꯦ ꯏꯃꯥ ꯅꯪꯅ ꯍꯌꯦꯡꯋꯥꯏ ꯑꯃ ꯄꯤꯕꯗꯣ ꯑꯗꯨꯗ ꯌꯥꯔꯒꯦ ꯀꯥꯏ ꯍꯥꯏꯅ ꯐꯥꯒꯤ ꯇꯥꯊꯣꯛꯄꯅꯤ
ꯅꯪꯒꯤꯗꯤ ꯂꯩꯗꯨꯗꯤ ꯑꯃ ꯂꯣꯏꯕꯒ ꯑꯃ ꯑꯗꯨꯝ ꯂꯥꯛꯑꯦ ꯗꯨꯗꯤ
ꯂꯥꯛꯇ꯭ꯔꯦ ꯍꯟꯗꯛꯇꯤ ꯑꯝꯇꯥ ꯂꯥꯛꯈꯤꯗ꯭ꯔꯦ ꯀꯃꯥꯏꯟ ꯇꯧꯅꯣ ꯈꯪꯗꯦ
ꯄꯣꯁꯤꯠ ꯐꯠꯇꯥ ꯇꯩꯅꯤ
ꯑꯩ ꯁꯤꯔꯦꯗ ꯅꯪ ꯑꯥ ꯅꯪ ꯅꯪ ꯆꯥꯛꯀꯥ ꯆꯥꯔꯕꯣ ꯑꯥ
ꯑꯩ ꯁꯤꯔꯦ ꯑꯥ
ꯅꯣꯛꯇꯥ ꯅꯣꯛꯏ ꯐꯤ ꯁꯥꯕꯩ ꯋꯥ ꯎꯝ
ꯅꯪ ꯆꯥꯛ ꯆꯥꯔꯕꯣ
ꯏꯆꯥꯛ ꯆꯥꯗ꯭ꯔꯤꯌꯦ ꯇꯔꯥꯡ ꯇꯔꯥꯡ ꯅꯨꯡ ꯅꯨꯡꯂꯛꯇꯥ ꯊꯣꯡꯕꯩꯅꯤ ꯏꯟꯁꯥꯡ ꯑꯃ ꯄꯤꯔꯝꯗꯧ ꯃꯥꯜꯂꯦ
ꯀꯩ ꯅꯨꯡꯂꯛꯉꯥꯛꯇꯥ ꯊꯣꯡꯕ ꯏꯟꯖꯥꯡ ꯍꯥꯏꯗꯤ
ꯏꯟꯁꯥꯡ ꯃꯔꯛꯇꯥ ꯅꯨꯡ ꯑꯗꯨꯝ ꯌꯥꯎꯕ ꯍꯥꯏꯇꯥꯔꯦ ꯑꯗꯨꯕꯨ ꯅꯨꯡ ꯃꯔꯛꯇꯥ ꯊꯣꯡꯕ ꯏꯟꯁꯥꯡ ꯑꯃꯨꯛ ꯃꯨꯛ ꯌꯥꯎꯔꯦ
ꯎꯝ ꯑꯈꯣꯏꯗꯤ ꯂꯧꯗꯕ ꯀꯨꯏꯌꯦ
ꯑꯈꯣꯏꯗꯤ ꯂꯧꯔꯣꯏ ꯌꯥꯗꯤꯌꯦ
ꯎꯡꯈꯣꯏꯒꯤ ꯂꯧ ꯇꯥꯕ ꯀꯨꯏꯔꯦ ꯈꯣꯏꯗꯤ ꯍꯣꯔꯦꯟ ꯁꯧꯒ꯭ꯔꯤ ꯆꯝꯊꯣꯡꯂ ꯀꯩꯅꯣꯝ ꯊꯣꯡꯉꯥ ꯆꯥꯔꯅꯤ
ꯆꯥꯅꯤꯡꯉꯦ ꯑꯗꯨꯗꯤ ꯅꯪ ꯀꯥꯉꯧ ꯉꯧꯕꯗꯣ ꯆꯥꯅꯤꯡꯉꯦ
ꯊꯤꯜꯂꯛ ꯀꯦ ꯍꯣꯔꯦꯟ ꯉꯧꯔꯗꯤ ꯅꯨꯡꯗꯥꯡ ꯈꯔ ꯍꯧꯖꯤꯛꯇꯣ ꯎꯡꯉꯥ ꯀꯥꯡꯉꯧ ꯉꯧꯁꯤꯔꯥ ꯇꯧꯕꯅꯦ ꯍꯋꯥꯏ ꯑꯁꯥꯡꯕꯤ ꯀꯩꯀꯩ
ꯅꯪ ꯏꯟꯁꯥꯡ ꯃꯌꯥꯝ ꯂꯩꯕꯤꯒꯦ ꯇꯧꯔꯝꯃꯤꯌꯦ
ꯍꯥꯥ
ꯅꯪꯒꯤ ꯏꯟꯁꯥꯡ ꯃꯌꯥꯝ ꯂꯩꯕꯤꯗꯣ ꯂꯩꯔꯤꯕ꯭ꯔꯥꯕ ꯏꯟꯁꯥꯡ ꯅꯥꯄꯤ ꯃꯌꯥꯝ ꯊꯝꯕꯗꯣ
ꯉꯔꯥꯡ ꯅꯍꯥꯟ ꯌꯨꯝ ꯆꯠꯂꯨꯗꯅ
ꯑꯥ
ꯑꯗꯨꯗꯩ ꯈꯔ ꯄꯣꯔꯦꯗꯣ ꯄꯣꯔꯛꯇ꯭ꯔꯦ ꯍꯤꯟꯖꯥꯡ ꯅꯥꯄꯤꯗꯣ ꯃꯌꯥꯝ ꯄꯨꯣꯔꯛꯑꯥ ꯄꯠꯂꯦꯕ ꯑꯗꯨꯅ ꯑꯩ ꯄꯨꯔꯛꯇ꯭ꯔꯦ ꯑꯗꯨ ꯄꯨꯔꯛ ꯇꯕꯤꯗꯣ ꯑꯩ ꯆꯔꯥ ꯑꯃꯃꯝ ꯆꯥꯅꯕ ꯍꯤꯟꯖꯥꯡ ꯅꯥꯄꯤ ꯈꯛꯇꯪ ꯑꯗꯨꯝ ꯄꯔꯛꯑꯕ ꯑꯗꯨꯅ ꯐꯩꯌꯦꯑꯕ ꯑꯗꯨ ꯅꯠꯇ꯭ꯔꯥꯗꯤ ꯑꯗꯨꯝ ꯄꯠꯂꯒ ꯑꯗꯨꯝ ꯄꯠꯂꯒ ꯍꯨꯟꯗꯣꯛꯈꯤꯕ ꯑꯗꯨꯝ ꯄꯠꯂ ꯍꯨꯟꯗꯣꯛꯈꯤꯕ ꯆꯥꯕ ꯅꯪꯗꯕꯤꯗꯥ
ꯎꯝ ꯆꯨꯝꯃꯦ ꯑꯗꯨꯕꯨꯗꯤ ꯃꯅꯥ ꯃꯁꯤꯡ ꯌꯥꯝ ꯄꯠꯂꯦ ꯍꯧꯖꯤꯛꯀꯥꯟꯁꯦ
ꯏꯃꯥ ꯈꯣꯏꯅꯖꯨ ꯑꯥ ꯍꯥꯏꯗꯤ ꯀꯥꯖꯤꯖꯨ ꯑꯗꯨꯝ ꯐꯦꯟ ꯊꯥꯔ ꯊꯝꯃꯤꯗꯣ ꯑꯗꯨꯗꯩ ꯁꯥꯖꯨ ꯁꯥꯕꯩꯀꯣ
ꯎꯝ
ꯑꯗꯨꯒꯤ
ꯈꯪꯗꯦꯗ
ꯈꯪꯗꯦ ꯒ꯭ꯌꯥꯟ ꯇꯥꯗꯦ ꯁꯦꯡꯕꯩ ꯅꯪꯒꯤ ꯅꯪ ꯈꯨꯕꯤꯖꯦ ꯌꯥꯝ ꯐꯖꯔꯝꯃꯦ ꯍꯥꯏꯕ
ꯑꯁꯦꯡꯕ꯭ꯔꯥꯕ
ꯍꯣꯏ ꯁꯝ ꯀꯂꯔꯖꯤꯒꯥ ꯆꯥꯛꯁꯤꯒꯥ ꯃꯥꯏ ꯃꯤꯠꯁꯤꯒꯥ ꯌꯥꯝ ꯐꯖꯩ ꯌꯥꯝ ꯅꯪ ꯁꯥꯏ ꯉꯧꯔꯕꯣ
ꯉꯧꯕꯕꯨꯗꯤ ꯑꯗꯨꯝ ꯃꯥꯏꯗꯨꯝ ꯃꯨꯕ ꯈꯠꯇꯥꯅꯤ ꯏꯁꯥꯗꯤ ꯉꯧꯋꯤꯗꯅ
ꯍꯣꯏ ꯍꯣꯏ ꯍꯣꯏ ꯑꯗꯨꯕꯨꯗꯤ ꯑꯥ ꯅꯪ ꯑꯗꯣ ꯅꯪ ꯃꯥꯏ ꯃꯥꯏ ꯈꯠꯇ ꯃꯣꯔꯤꯗꯣ ꯀꯩꯅꯣ ꯇꯧꯗꯅ ꯅ ꯍꯥꯏꯗꯤ ꯃꯥꯏ ꯀ꯭ꯔꯤꯝꯒꯨꯝꯕ ꯈꯔ ꯃ ꯉꯧ ꯉꯧꯕ ꯈꯣꯠꯄꯩ ꯍꯥꯏꯔꯒ ꯆꯥꯟꯗꯅꯤꯒꯨꯝꯕ ꯖꯌꯣꯅꯤꯒꯨꯝꯕꯗꯤ ꯅꯠ ꯇꯦꯀꯣ ꯑꯩꯅ ꯍꯥꯏꯅ ꯑꯥ ꯑꯩꯅ ꯍꯥꯏꯅ ꯀ꯭ꯔꯤꯝ ꯑꯐꯕꯒꯨꯝꯕ ꯑꯗꯨꯝ ꯋꯥꯏꯠꯅꯤꯡ ꯌꯥꯎꯕ ꯑꯗꯨꯒꯨꯝꯕ ꯈꯛ ꯇꯩꯌꯨ ꯍꯥꯏꯕ
ꯑ ꯑꯗꯨ ꯇꯩꯒꯦ ꯇꯧꯕꯅꯦ ꯇꯩꯕꯗꯣ ꯃꯥꯏꯗꯣ ꯐꯨꯔꯤ ꯅꯨꯡꯗꯤ ꯈꯔ ꯊꯣꯛꯂꯛꯑꯦ ꯑꯗꯨꯒꯤ ꯐꯨꯔꯤ ꯍꯥꯟꯅ ꯐꯍꯟꯒꯦ ꯇꯧꯕꯒꯤ
ꯍꯣꯏ ꯍꯣꯏ ꯅꯪ ꯐꯨꯔꯤ ꯐꯔꯕꯗꯤ ꯃꯥꯜꯂꯦꯍꯦ
ꯁꯤꯗ ꯐꯔꯦ ꯑꯃꯨꯛ ꯍꯧ ꯉꯔꯥꯡ ꯅꯍꯥꯟꯗꯤ ꯑꯈꯣꯏ ꯍꯣꯁꯇꯦꯜꯒꯤꯅꯦ ꯕ꯭ꯂꯤꯆꯤꯡ ꯄꯥꯎꯗꯔ ꯁꯤꯖꯤꯟꯅꯩꯌꯦꯕ ꯏꯁꯤꯡꯗꯣ ꯑꯗꯨꯒꯤ ꯃꯥꯏ ꯐꯨꯔꯤ ꯑꯃꯨꯛ ꯊꯣꯛꯀꯂꯦ ꯗꯩ ꯌꯨꯝꯗꯁꯨ
ꯑꯩꯖꯨ ꯐꯨꯔꯤ ꯊꯣꯛꯑꯦꯕ ꯑꯩꯁꯨ ꯈꯖꯥꯏꯗ ꯈꯖꯥꯏꯒ ꯂꯥꯏꯕꯛꯀ ꯍꯧꯖꯤꯛꯁꯦ ꯑꯩꯒꯤꯗ ꯑꯃꯨꯛ ꯐꯨꯔꯤ ꯃꯌꯥꯝ ꯊꯣꯛꯄꯤꯗꯣ ꯑꯗꯨ ꯃꯨꯛ ꯍꯧꯔꯦ ꯍꯥꯏꯕ ꯑꯩ ꯐꯧꯔꯕꯅꯦ
ꯌꯨꯝꯗ ꯂꯩꯕ ꯅꯍꯥꯟ ꯃ ꯌꯨꯝꯗ ꯃꯇꯝ ꯈꯔ ꯂꯩꯔꯨꯕꯗꯨꯗꯁꯨ ꯑꯩꯖꯨ ꯖꯣꯇꯣꯟ ꯇꯧꯗ꯭ꯔꯦꯕ ꯑꯗꯨꯗꯩꯩꯅꯦ ꯁꯤꯖꯤꯟꯅꯕꯕꯨꯗꯤ ꯁꯤꯖꯤꯟꯅꯔꯦꯕ ꯑꯗꯣ ꯐꯔꯨꯔꯒ ꯑꯃꯨꯛ ꯍꯧꯗꯣꯛꯂꯛꯑꯦ ꯍꯧꯖꯤꯛꯀꯥꯟꯁꯦ
ꯒ꯭ꯌꯥꯟ ꯇꯥꯗꯦꯅ ꯇꯧꯔꯤꯁꯦ
ꯃꯊꯥ ꯁꯥꯏꯗ ꯑꯩꯒꯤ ꯉꯛꯁꯤꯁꯨꯅꯦ ꯅꯨꯡꯁꯥꯗ ꯂꯣꯏ ꯀꯥꯊꯦꯛꯄꯒꯤꯅꯦ ꯉꯛꯀ ꯉꯛꯀꯤ ꯃꯈꯥꯏ ꯅꯪꯒꯟꯁꯤꯒ ꯃꯆꯨ ꯇꯣꯉꯥꯟ ꯇꯣꯉꯥꯂꯦ ꯍꯥꯏꯕ ꯁꯤ ꯀꯃꯥꯏꯅ ꯐꯗꯣꯏꯅꯣ ꯈꯪꯗ꯭ꯔꯦ
ꯑꯥ ꯑꯗꯨꯗꯣ ꯈ ꯂꯩꯔꯦ ꯐꯖꯔꯆꯅꯤꯁꯦ ꯅꯨꯡꯁꯥ ꯆꯠꯄꯩ ꯑꯣꯏꯔꯝꯅꯤ ꯖꯥ ꯑꯩꯖꯨꯅꯦ ꯈꯨꯗꯥꯡꯖꯦ ꯈꯨꯗꯥꯡꯖꯦ ꯈꯔ ꯉꯧꯖꯔꯝꯃꯝꯅꯤ ꯍꯧꯖꯤꯛ ꯃꯨꯕꯗ ꯂꯣꯏꯔꯦ
ꯑꯩꯁꯨꯅꯦ ꯀꯥꯊꯦꯛꯑꯦ ꯍꯥꯏꯕ ꯑꯗꯨꯒꯤ ꯍꯥꯏꯔꯗꯤ ꯈꯪꯗꯦ ꯑꯩꯁꯦ ꯉꯧꯅꯉꯥꯏ ꯑꯃ ꯑꯥ ꯍꯤꯗꯥꯛ ꯀꯥꯞꯄꯤ ꯅꯠꯗꯕ ꯑꯃ ꯀꯥꯞꯊꯣꯛꯄ ꯂꯩꯗꯅ ꯑꯥ ꯈꯥꯝꯗꯦꯛꯄꯁꯦ ꯑꯗꯨ ꯇꯧ
ꯑꯗꯨꯗꯤ ꯊꯝꯃꯣꯅꯦ ꯑꯦ ꯑꯩꯅ ꯊꯝꯗꯣꯏ ꯑꯣꯏꯔꯝꯅꯤ ꯊꯝꯃꯒꯦꯀꯣ